ꯇ
ꯇꯥꯔꯦ ꯇꯥꯔꯦ ꯀꯩꯗꯧꯃꯤꯅꯣ ꯍꯧꯖꯤꯛꯐꯥꯎ
ꯎꯝ ꯑꯣ ꯑꯩꯗꯣ ꯀꯩꯅꯣ ꯇꯧꯒꯦ ꯇꯧꯔꯝꯕ ꯑꯗꯨꯒꯅꯦ ꯀꯩꯅꯣ ꯁꯨꯡꯌꯥ ꯌꯥꯗ꯭ꯔꯕ ꯑꯗꯨꯒꯤ ꯐꯔꯛ ꯇꯥꯏꯅ ꯅ ꯁꯨꯝ ꯂꯩꯔꯝꯕꯅꯦ ꯑꯗꯣ ꯅꯪꯉꯣꯟꯗ ꯑꯣꯏꯅ ꯍꯪꯉꯒꯦꯅ ꯁꯨꯝ ꯇꯧꯔꯛꯑꯝꯕꯅꯦ ꯐꯣꯟꯗꯣ ꯑꯗꯣ ꯍꯧꯖꯤꯛꯀꯥꯟꯁꯤꯕꯨ ꯀꯔꯤ ꯀꯩ ꯇꯧꯕꯤꯔꯤꯒꯦ ꯊꯕꯛ ꯏꯪꯈꯥꯡ ꯆꯠꯄ ꯈꯣꯠꯄ ꯄꯣꯀꯦꯠꯇ ꯇꯧꯗ꯭ꯔꯕꯣ
ꯑꯩꯁꯦ ꯊꯕꯛ ꯏꯪꯈꯥꯡ ꯆꯠꯄ ꯇꯧꯗꯦ ꯍꯥꯏꯗꯅ ꯍꯥꯏꯥꯟꯅꯤꯀꯣ ꯑꯦꯛꯖꯥꯝ ꯑꯃ ꯊꯥꯕ ꯑꯗꯨꯗꯣ ꯍꯥꯏꯗꯣꯛꯄ ꯉꯥꯏꯕꯅ ꯁꯨꯝ ꯂꯩꯔꯝꯕꯅꯦ ꯑꯦꯟꯖꯥꯥꯡꯗꯨꯕꯨꯗꯤ ꯍꯥꯏꯗꯣꯛꯂꯅꯦꯕꯀꯣ ꯑꯗꯨꯗꯨꯒ ꯑꯩꯁꯦ ꯊꯕꯛ ꯑꯃꯒꯤꯁꯨ ꯁꯨꯝ ꯍꯥꯏꯅꯕꯀꯣ ꯑꯗꯨꯗꯒꯤ ꯃꯊꯛꯂꯣꯝꯗ ꯆꯠꯇꯧꯕ ꯃꯥꯜꯂꯦ ꯑꯗꯣ ꯌꯦꯡꯉꯒꯦ ꯈꯪꯒꯦꯗ ꯑꯩꯈꯣꯏꯅ ꯁꯤꯛꯁꯦ ꯑꯗꯨꯝ ꯈꯔ ꯑꯗꯨꯝ ꯄꯣꯊꯥꯒꯦꯅ ꯇꯧꯕꯅ ꯍꯥꯏ ꯁꯨꯝ ꯋꯥꯔꯨꯕꯗꯣ ꯑꯗꯨꯝ ꯑꯦꯛꯖꯥꯝ ꯂꯣꯏꯈꯤꯕꯁꯦ ꯊꯥ ꯑꯃꯕꯨꯗꯤ ꯍꯦꯜꯂꯦ ꯑꯗꯨ ꯑꯣꯏ ꯇꯥꯔꯁꯨ ꯀꯥꯃꯨꯛꯛꯇꯪ ꯄꯣꯊꯥꯒꯅ ꯑꯃꯨꯛ ꯈꯟꯈꯤꯕꯒꯤꯀꯣ ꯍꯣꯏ ꯊꯕꯛ ꯑꯃꯁꯨ ꯍꯞꯇꯥ ꯍꯞꯇꯥꯒꯤ ꯆꯠꯄꯤ ꯑꯃꯁꯨ ꯑꯗꯨꯝ ꯆꯠꯂꯦꯕꯀꯣ ꯑꯗꯨꯕꯨꯗꯤ ꯂꯣꯏ ꯂꯣꯏꯁꯤꯜꯂꯅꯤ ꯍꯌꯦꯡꯒꯨꯝꯕ ꯑꯃꯛ ꯈꯔ ꯆꯠꯂꯒ ꯌꯦꯡꯉꯅꯦꯕꯀꯣ ꯑꯗꯨꯗꯨꯒ ꯂꯦꯞꯇꯧ ꯃꯥꯜꯂꯦ ꯍꯣꯏ ꯅꯪꯗꯤ ꯊꯕꯛꯇꯤ ꯀꯃꯥꯏꯅ ꯆꯠꯂꯤꯒꯦ ꯆꯥꯡ ꯅꯥꯏꯅ ꯆꯠꯂꯤꯕꯣ ꯀꯃꯥꯏꯅ ꯇꯧꯒꯦ
ꯎꯝ ꯍꯣꯏ ꯑꯗꯨꯝ ꯆꯥꯡ ꯅꯥꯏꯅ ꯆꯠꯂꯦ ꯍꯥꯏꯕꯗꯤ ꯀꯩꯅꯣ ꯇꯧꯋꯤꯗꯅꯀꯣ ꯃꯤꯒꯤꯗ ꯁꯨꯝ ꯌꯥꯎꯕꯅꯤꯅ ꯇꯣꯏꯅ ꯀꯩꯅꯣ ꯇꯧꯕꯗꯁꯨ ꯍꯦꯛ ꯅꯨꯡꯉꯥꯏꯇꯕꯒꯤ ꯑꯗꯨꯝ ꯆꯠꯇꯤ ꯆꯠꯂꯦ ꯑꯗꯨꯕꯨꯗꯤ ꯑꯗꯨꯒ ꯍꯣꯏ ꯑꯗꯨꯝ ꯉꯔꯥꯡꯁꯨ ꯈꯤꯇꯪ ꯑꯗꯨꯝ ꯍꯥꯏꯕꯗꯤ ꯑꯗꯨꯝ ꯆꯤꯟꯈꯔꯦ ꯆꯤꯟꯈꯔꯦ ꯍꯥꯏꯕꯗꯤ ꯐꯝꯗꯣꯛꯑꯒꯒ ꯂꯩ ꯒꯤ ꯀꯩꯅꯣꯗꯣ ꯑꯣꯏꯈꯤꯗ꯭ꯔꯦꯕꯀꯣ ꯑꯗꯨꯝ ꯆꯠꯊꯣꯛ ꯆꯠꯁꯤꯟ ꯇꯧ ꯍꯥꯏꯕꯗꯤ ꯑꯃ ꯑꯃ ꯑꯗꯨꯝ ꯃꯊꯪ ꯃꯊꯪ ꯁꯨꯝ ꯇꯥꯟ ꯆꯥꯟꯅꯅ ꯍꯥꯏꯒꯗ꯭ꯔꯥ ꯑꯗꯨꯃꯥꯏꯅ ꯂꯥꯛꯈꯤꯕꯒꯤꯀꯣ ꯑꯗꯨꯃꯥꯏꯅ ꯇꯧꯋꯦ ꯑꯗꯣ ꯑꯗꯨꯗꯤ ꯑꯗꯨꯝ ꯍꯧꯖꯤꯛꯀꯥꯟꯗꯤ ꯌꯨꯝꯗ ꯑꯗꯨꯝ ꯂꯩꯔꯕ꯭ꯔꯣ ꯅꯠꯇ꯭ꯔꯒ ꯀꯃꯥꯏ ꯀꯃꯥꯏ ꯇꯧꯒꯦ
ꯍꯣꯏ ꯍꯧꯖꯤꯛꯀꯥꯟꯗꯤ ꯌꯨꯝꯗ ꯑꯗꯨꯝ ꯂꯩꯔꯦ ꯊꯕꯛ ꯏꯪꯈꯥꯡꯁꯨꯠꯊ ꯊꯣꯛꯇ꯭ꯔꯦ ꯑꯗꯨꯝ ꯆꯥꯕ ꯇꯨꯝꯕ ꯇꯧꯔ ꯂꯩꯔꯦ ꯑꯗꯨ ꯈꯪꯗꯦꯗ ꯆꯠꯄꯁ ꯆꯠꯂꯅꯤ ꯑꯗꯨꯝ ꯆ ꯆꯠꯈꯤꯕꯗꯗꯤ ꯑꯃꯨꯛ ꯆꯤꯡꯈꯤꯗꯣꯏꯅꯦꯕ ꯑꯣ ꯅꯪꯗꯤ ꯑꯗꯨꯝ ꯆꯥꯡ ꯅꯥꯏꯅ ꯆꯠꯂꯤꯕꯣ ꯊꯥ ꯃꯨꯛ ꯐꯥꯔꯕ꯭ꯔꯣ ꯀꯃꯥꯏꯅ ꯇꯧꯒꯦ
ꯑꯩꯒꯤ ꯁꯦ ꯊꯥ ꯐꯥꯈꯔꯦꯕꯀꯣ ꯇꯥꯔꯛ ꯀꯨꯟꯍꯨꯝꯗꯣꯏꯗ ꯐꯥꯕꯅꯦ ꯊꯥ ꯑꯃꯒ ꯍꯞꯇꯥ ꯈꯥꯃꯕꯒꯤ ꯆꯥꯡ ꯑꯗꯨꯃꯥꯏꯅ ꯑꯣꯏꯔꯦꯕꯀꯣ ꯑꯗꯣ ꯑꯗꯨꯃꯥꯏꯅ ꯇꯧꯋꯦ ꯑꯗꯨꯝ ꯍꯣꯏ ꯆꯠꯈ꯭ꯔꯒꯕꯨꯗꯤ ꯈꯪꯍꯧꯗꯦ ꯍꯥꯏꯗꯨꯅꯤ ꯑꯗꯨꯝ ꯅꯣꯡꯃ ꯅꯣꯡꯃꯒꯤ ꯑꯗꯨꯝ ꯍꯧꯈꯤꯕꯗꯨꯅꯀꯣ ꯑꯗꯣ ꯍꯧꯖꯤꯛꯀꯥꯟꯁꯤꯕꯨ ꯏꯁꯥ ꯆꯥꯎꯈꯠꯂꯦ ꯍꯥꯏꯁꯤꯕꯨ ꯂꯝꯖꯦꯟꯒꯨꯝꯕ ꯆꯦꯟꯕ ꯈꯣꯠꯄ ꯀ ꯇꯧꯗ꯭ꯔꯕꯣ ꯀꯃꯥꯏꯅ ꯇꯧꯒꯦ
ꯑꯗꯨꯝꯛꯆꯃꯨꯀꯤ ꯇꯧꯗ꯭ꯔꯦꯕꯀꯣ ꯀꯩ ꯍꯥꯏꯅꯤ ꯑꯩꯈꯣꯏꯒꯤ ꯀꯋꯥꯛꯀꯤꯡ ꯀꯩꯀꯩ ꯈꯣꯡꯅ ꯆꯠꯄ ꯈꯣꯠꯄ ꯇꯧꯕꯗꯣ ꯑꯗꯨꯕꯨꯗꯤ ꯇꯧꯋꯦꯕꯀꯣ ꯑꯗꯨ ꯑꯣꯏ ꯇꯥꯔꯒꯁꯨ ꯀꯩ ꯍꯥꯏꯅꯤ ꯆꯠꯂꯨꯔꯦ ꯍꯥꯏꯔꯒꯁꯤꯡ ꯑꯁꯤꯁꯤ ꯆꯠꯂꯨꯔꯦ ꯍꯥꯏꯕꯒꯤ ꯍꯦꯩꯅ ꯇꯥꯁꯤꯟꯕ ꯇꯧꯕꯗꯣ ꯑꯗꯨꯃꯥꯏꯅ ꯇꯧꯋꯦ ꯊꯑꯣꯏꯅ ꯍꯦꯛꯇ ꯍꯨꯃꯥꯡ ꯇꯥꯅꯉꯥꯏ ꯆꯦꯗꯅ ꯈꯣꯠꯇꯅ ꯑꯦ ꯑꯩꯁ ꯇꯥꯜꯂꯒꯦ ꯍꯥꯏꯕ ꯈꯟꯕꯗꯨꯅ ꯑꯣꯏꯗꯕꯒꯤꯀꯣ ꯁꯨꯃꯥꯏꯅ ꯊꯣꯏ ꯈꯛꯇꯪ ꯆꯦꯟꯕ ꯈꯣꯠꯄ ꯇꯧꯔꯒꯀꯣ ꯆꯥꯕꯁꯤꯦ ꯈꯤꯇꯪ ꯍꯜꯜꯂꯤ ꯐꯣꯠꯇꯕ ꯍꯥꯏꯗꯤ ꯊꯕꯛ ꯂꯩ ꯅꯠꯇ꯭ꯔꯒꯅ ꯆꯥꯕ ꯊꯛꯄ ꯇꯧꯕꯁꯨ ꯍꯦꯜꯂꯤꯗꯅꯀꯣ ꯑꯗꯨꯗꯨꯒꯤꯅꯤꯗ ꯁꯨꯝ ꯁꯥ ꯆꯥꯎꯈꯠꯄꯅ ꯁꯨꯝ ꯍꯦꯜꯂꯛꯄꯗꯣ ꯑꯗꯨꯃꯥꯏꯅ ꯇꯧꯋꯤ ꯅꯪꯗꯤ ꯀꯃꯥꯏꯅ ꯇꯧꯒꯦ ꯑꯗꯨꯝ ꯍꯥꯟꯅ ꯐꯤꯕꯝꯗ ꯂꯩꯕ꯭ꯔꯣ ꯆꯥꯎꯈꯠꯄ꯭ꯔꯣ ꯀꯃꯥꯏꯅ ꯇꯧꯒꯦ
ꯑꯥ ꯑꯩꯁꯦ ꯍꯥꯟꯅ ꯍꯥꯏꯁꯦ ꯍꯣꯏ ꯑꯗꯨꯝ ꯍꯥꯟꯅꯒꯤ ꯐꯤꯕꯝꯗꯒꯤ ꯑꯣꯏꯗꯣꯏꯅꯦꯕꯀꯣ ꯀꯣ ꯑꯗꯨ ꯃꯔꯛ ꯑꯃꯗꯤ ꯌꯥꯝ ꯍꯟꯊꯔꯨꯔꯕꯅꯦꯕ ꯑꯩꯁꯨꯀꯣ ꯁꯨꯝ ꯑꯅꯥ ꯑꯌꯦꯛꯀꯈꯠ ꯈꯤꯇꯪ ꯌꯥꯎ ꯍꯧꯔꯛ ꯈꯣꯠꯄꯗꯒꯤꯩ ꯆꯥꯕ ꯊꯛꯄꯗ ꯈꯤꯇꯪ ꯆꯣꯇꯣꯟ ꯇꯧꯔꯛꯄꯀꯣ ꯑꯗꯨꯃꯥꯏꯅ ꯇꯧꯕꯗꯒꯤ ꯍꯟꯗꯤ ꯍꯟꯊꯔꯨꯔꯕꯅꯤ ꯑꯗꯣ ꯑꯗꯨꯒꯤ ꯐꯤꯕꯝ ꯍꯥꯟꯅꯒꯤ ꯐꯤꯕꯝꯗ ꯑꯃꯨꯛ ꯍꯟꯖꯤꯜꯂꯛꯦ ꯑꯗꯨꯅꯤ ꯍꯧꯖꯤꯛꯇꯤ ꯍꯥꯏꯕꯗꯤ ꯑꯗꯨꯝ ꯑꯃꯨꯛ ꯈꯤꯇꯪ ꯍꯦꯟꯒꯠꯂꯛꯑꯦ ꯑꯗꯣ ꯈꯪꯗꯦ ꯑꯗꯨꯝ ꯌꯥꯝ ꯀꯟꯅ ꯍꯦꯟꯒꯠꯄꯃꯛꯁꯨ ꯅꯠꯇꯦ ꯑꯗꯨ ꯑꯣꯏꯔꯒꯁꯨ ꯑꯗꯨꯝ ꯍꯥꯟꯅꯒꯤ ꯆꯥꯡꯗ ꯑꯗꯨꯝ ꯂꯩ ꯍꯥꯏꯇꯥꯔꯦꯀꯣ ꯍꯥꯏꯕꯗꯤ ꯊꯥ ꯑꯃꯃꯨꯛꯀꯤ ꯆꯥꯡ ꯍꯟꯊꯔꯨꯕꯗꯨ ꯈꯛꯇꯅꯦꯕꯀꯣ ꯑꯗꯨꯒꯤ ꯃꯃꯥꯡꯒꯤ ꯀꯩꯅꯣꯗ ꯑꯗꯨꯝ ꯂꯩꯌꯦꯕ ꯑꯗꯨ ꯋꯦꯠ ꯍꯦꯜꯂꯦ ꯍꯥꯏꯁꯤꯕꯨ ꯋꯦꯠꯀ ꯏꯁꯥꯒꯤ ꯍꯥꯏꯠꯀꯁꯦ ꯀꯌꯥꯃꯨꯛ ꯌꯥꯝ ꯍꯦꯜꯂꯤꯕꯅꯣ ꯋꯦꯠꯅ ꯀꯃꯥꯏꯅ ꯇꯧꯕꯅꯣ ꯁꯤꯕ
ꯑꯗꯨꯩꯃꯛꯇꯤ ꯑꯃꯨꯛ ꯑꯣꯜꯂꯨꯗ꯭ꯔꯦ ꯑꯣꯜꯂꯨꯗ ꯇꯥꯔꯒꯁꯨ ꯈꯪꯉꯤꯗꯅꯀꯣ ꯍꯛꯆꯥꯡ ꯂꯨꯝꯈꯠꯂꯛꯄ ꯈꯪꯗꯦ ꯑꯃ ꯇꯧꯔꯛꯄ ꯈꯪꯗꯦ ꯍꯥꯏꯗꯤ ꯀꯃꯥꯏ ꯍꯥꯏꯗꯣꯏꯅꯣ ꯈꯪꯗꯦ ꯑꯗꯨꯝ ꯊꯕꯛ ꯏꯪꯈꯥꯡ ꯇꯧꯕꯗ ꯋꯥꯗ ꯋꯥꯕ ꯆꯤꯊ ꯆꯣꯛꯊꯣꯛꯕ ꯑꯗꯒꯤ ꯆꯥꯅꯤꯡꯕꯅ ꯍꯦꯟꯕ ꯇꯨꯅꯤꯡꯕꯅ ꯍꯦꯟꯕ ꯑꯗꯨ ꯇꯥꯔꯒꯁꯨ ꯈꯪꯗꯦ ꯊꯕꯛ ꯏꯪꯈꯥꯡ ꯀꯩꯁꯨ ꯌꯥꯝ ꯇꯧꯗ꯭ꯔꯕ ꯑꯣꯏꯕꯅꯤꯅ ꯑꯗꯨꯝ ꯈꯪꯉꯦꯗ ꯑꯗꯨꯝ ꯍꯉ ꯂꯩꯕ ꯐꯤꯕꯗꯨꯗꯤ ꯈꯔ ꯍꯦꯟꯒꯠꯂꯛꯄ ꯏꯁꯥ ꯀꯩ ꯂꯨꯝꯈꯠꯂꯛꯄ ꯈꯣꯠꯄ ꯇꯧꯕꯗꯣ ꯑꯗꯨꯅ ꯊꯑꯣꯏꯅ ꯑꯣꯜꯂꯨꯕ꯭ꯔꯥꯗꯤ ꯑꯣꯜꯂꯨꯕ ꯅꯠꯇꯕ ꯑꯗꯨꯝ ꯏꯁꯥꯅ ꯈꯪꯖꯕꯗꯣ ꯑꯗꯨꯃꯥꯏꯅ ꯌꯧꯔꯝ ꯑꯣ ꯃꯥꯜꯂꯦꯒ ꯇꯧꯕꯗꯣ ꯑꯗꯨꯃꯥꯏꯅ ꯈꯟꯕꯒꯤ ꯋꯥꯅꯤꯗ
ꯑꯗꯨꯕꯨꯗꯤꯅꯦ ꯅꯣꯏꯗꯤ ꯅꯁꯥꯗꯣ ꯍꯥꯏꯕꯗꯤ ꯋꯥꯡ ꯆꯥꯎꯕꯅꯤꯅ ꯑꯗꯨꯝ ꯈꯤꯇꯪ ꯍꯥꯏꯕꯗꯤ ꯃ ꯍꯌꯦꯡ ꯇꯥꯕꯗ ꯃꯌꯦꯡ ꯇꯥꯍꯟꯕꯗꯁꯨ ꯈꯤꯇꯪ ꯂꯥꯏꯅ ꯊꯣꯛꯄꯗ ꯑꯗꯨꯃꯥꯏꯅ ꯑꯣꯏꯅꯅꯦꯕꯀꯣ ꯑꯗꯨꯒ ꯈꯤꯇꯪ ꯇꯥꯈꯤꯕꯗꯁꯨ ꯑꯗꯨꯝ ꯌꯥꯝ ꯇꯥꯕꯗꯧꯅ ꯎꯕꯗꯣ ꯑꯗꯨꯃꯥꯏꯅ ꯇꯧꯅꯦꯕ ꯑꯗꯨꯝ ꯍꯥꯏꯕꯗꯤ ꯃꯤꯗꯣ ꯃꯤ ꯋꯥꯡꯕꯅꯤꯅꯀꯣ ꯑꯗꯨꯃꯥꯏꯅ ꯇꯧꯕꯅꯤ ꯑꯗꯨꯅ ꯀꯩꯁꯨ ꯌꯥꯝ ꯂꯨꯔꯣꯏꯗ ꯑꯗꯨꯝ ꯅꯪ ꯈꯤꯇꯪ ꯊꯕꯛ ꯆꯠꯄ ꯍꯧꯔꯛꯄꯗꯒꯤꯗꯤ ꯑꯗꯨꯝ ꯆꯥꯕ ꯊꯛꯄ ꯈꯤꯇꯪ ꯆꯣꯠ ꯆꯣꯟ ꯇꯧꯔꯛꯑꯒ ꯑꯗꯨꯝ ꯐꯖꯅ ꯃꯑꯣꯡ ꯑꯗꯨꯝ ꯇꯥꯈꯤꯕꯁꯨ ꯌꯥꯏꯗꯦ ꯑꯗꯨꯕꯨꯗꯤ ꯑꯗꯣ ꯑꯥꯗ ꯂꯩꯔꯒꯗꯤ ꯑꯗꯨꯝ ꯀꯤꯡ ꯆꯠꯐꯝ ꯈꯣꯠꯐꯝꯗꯤ ꯂꯩꯒꯗ꯭ꯔꯥ ꯉꯥꯏꯍꯥꯛ ꯁꯨꯝ ꯅꯪ ꯀꯩꯅꯣ ꯄꯣꯊꯥꯕ ꯑꯣꯏꯅ ꯅꯠꯇ꯭ꯔꯒ ꯑꯗꯨꯒꯨꯝꯕꯒꯤ ꯑꯃꯠꯇ ꯂꯩꯔꯣꯏꯗꯕ꯭ꯔꯥ ꯀꯃꯥꯏꯅ ꯇꯧꯒꯦ ꯅꯪ ꯆꯠꯀꯦ ꯈꯣꯠꯀꯦ ꯀꯥꯏꯅ ꯈꯟꯕ ꯂꯩꯕ꯭ꯔꯥꯕ
ꯂꯩꯕ ꯂꯩꯌꯦ ꯆꯠꯄ ꯍꯥꯏꯁꯦ ꯑꯩꯣꯏꯅꯛ ꯅꯛꯑꯦꯕꯀꯣ ꯑꯩꯈꯣꯏꯒꯤ ꯆꯤꯡ ꯀꯥꯐꯝ ꯑꯆꯧꯕ ꯑꯃ ꯂꯩꯌꯦꯕ ꯑꯗꯨꯗꯩ ꯀꯩꯁꯨ ꯂꯥꯞ ꯇ꯭ꯔꯦꯕꯨꯀꯣ ꯁꯦꯀꯟ ꯑꯃ ꯄꯨꯔꯒ ꯁꯀꯗꯣ ꯆꯤꯡꯈꯣꯡ ꯊꯝꯂꯝꯝꯃꯒ ꯑꯩꯗꯤ ꯑꯗꯨꯝ ꯑꯗꯨꯒꯤ ꯆꯠꯀꯦꯕꯨ ꯈꯟꯈ꯭ꯔꯗꯤ ꯑꯗꯣ ꯑꯣꯏꯔꯁꯨ ꯀꯩ ꯑꯣꯏꯔꯁꯨ ꯑꯗꯨꯃꯥꯏꯅ ꯆꯠꯄ ꯑꯗꯨꯃꯥꯏꯅ ꯆꯠꯄ ꯉꯝꯃꯦꯕꯀꯣ ꯑꯗꯨꯝ ꯑꯗꯣ ꯍꯪꯒꯠ ꯍꯟꯗ ꯑꯗꯨꯝ ꯍꯣꯏ ꯅꯨꯃꯤꯗꯥꯡ ꯋꯥꯏꯔꯝꯒꯨꯝꯕ ꯑꯗꯨꯝ ꯀꯥꯔꯨꯒꯦ ꯑꯗꯒꯤ ꯈꯔ ꯆꯠꯂꯨꯒꯦ ꯈꯣꯠꯀꯦꯒ ꯁꯨꯝ ꯈꯟꯕꯗꯣ ꯑꯗꯨ ꯈꯜꯂꯦ ꯑꯗꯨ ꯈꯪꯗ꯭ꯔꯦ ꯆꯠꯇ꯭ꯔꯤꯕꯅꯤꯅ ꯅꯥ ꯒꯌꯥꯟ ꯇꯥꯗꯦꯕꯊꯣ ꯑꯗꯨꯝ ꯆꯠꯀꯦ ꯈꯣꯠꯀꯦ ꯈꯜꯂꯦ ꯑꯗꯨꯝ ꯆꯠꯄ ꯃꯐꯝꯁꯨ ꯑꯗꯨꯝ ꯅꯨꯡꯉꯥꯏꯗ ꯍꯥꯏꯕꯗꯤ ꯀꯩꯅꯣꯝ ꯇꯧꯋꯤꯗꯅꯀꯣ ꯍꯥꯏꯕꯗꯤ ꯑꯗꯨꯏ ꯃꯅꯥꯛꯇ ꯃꯣꯏꯒꯤ ꯍꯣꯁꯄꯤꯇꯥꯜ ꯑꯃꯁꯨ ꯂꯩꯌꯦꯕꯀꯣ ꯍꯣꯁꯄꯤꯇꯥꯜ ꯑꯗꯨꯝ ꯆꯪꯉ꯭ꯔꯒ ꯑꯗꯨꯝ ꯃꯣꯏꯒꯤ ꯃꯣꯏꯒꯤ ꯃꯅꯨꯡꯗꯗꯤ ꯀꯩꯁꯨ ꯌꯥꯝꯅ ꯎꯐꯨꯟ ꯋꯥꯏꯐꯨꯟ ꯊꯣꯛꯄ ꯑꯣꯏꯗꯅꯀꯣ ꯑꯗꯩ ꯑꯗꯨꯝ ꯅꯪꯖꯨ ꯁꯨꯝ ꯀꯣꯏꯔ ꯆꯠꯂꯨꯔ ꯑꯗꯨꯝ ꯊꯋꯣꯢꯅ ꯂꯝꯖꯦꯜ ꯆꯦꯜꯂꯨꯒꯦ ꯀꯩꯗꯧꯔꯨꯒꯦ ꯍꯥꯏ ꯇꯔꯁꯨ ꯑꯗꯨꯝ ꯌꯥꯕ ꯃꯐꯝꯑꯃ ꯑꯣꯏꯕꯗꯣ ꯑꯗꯨꯃꯥꯏ ꯅꯗꯤ ꯑꯣꯏꯌꯦ ꯆꯤꯡ ꯀꯥꯕꯗꯨ ꯇꯜꯂꯦ ꯍꯥꯏꯇꯥꯥꯔꯁꯨ ꯀꯣ
ꯑꯣ ꯑꯗꯨꯒꯤꯗꯣ ꯍꯣ ꯍꯣ ꯅꯪ ꯍꯧꯖꯤꯛ ꯍꯥꯏꯗꯣ ꯍꯣꯁꯄꯤꯇꯥꯜ ꯍꯥꯏꯕ꯭ꯔꯣ ꯑꯗꯨ ꯅꯠꯇꯕ ꯑꯩꯅ ꯑꯃꯛꯀ ꯅꯤꯡꯖꯤꯡ ꯖꯤꯡꯉꯛꯑꯦ ꯅꯪꯅ ꯑꯗꯨꯃꯥꯏꯅ ꯂꯩ ꯍꯥꯏꯔ ꯀꯥꯟꯗ ꯑꯩꯈꯣꯏꯒꯤ ꯀꯩꯅꯣꯒꯨꯝꯕꯗꯤ ꯂꯩꯇꯕ꯭ꯔꯣ ꯎꯝ ꯍꯥꯏꯕꯗꯤ ꯀꯣꯂꯦꯖ ꯀꯨꯝ ꯕ ꯑ ꯂꯩꯗꯅꯀꯣ ꯀꯝꯄꯥꯎꯟ ꯈꯤꯇꯪ ꯆꯥꯎꯕ ꯈꯣꯠꯄ ꯑꯗꯨꯒꯨꯝꯕꯗꯤ ꯂꯩꯇꯕ꯭ꯔꯣ ꯀꯃꯥꯏꯅ ꯇꯧꯒꯦ ꯅꯪꯅ ꯃꯅꯥꯛ ꯅꯛꯄꯗ ꯍꯥꯏꯕꯗꯤ ꯅꯨꯡꯇꯤꯒꯤ ꯆꯤꯡ ꯀꯥꯕ ꯍꯥꯏꯕꯁꯤꯁꯨ ꯑꯗꯨꯝ ꯈꯤꯇꯪ ꯕꯤꯠ ꯍꯜꯂꯛꯄ ꯌꯥꯎꯋꯦꯗꯅꯀꯣ ꯅꯣꯡ ꯐꯥꯗꯣꯛꯁꯨ ꯃꯈꯥꯗ ꯈꯤꯇꯪ ꯆꯥꯎꯕ ꯃꯐꯝꯗ ꯁꯨꯝ ꯆꯠꯄꯒꯤ ꯅꯨꯡꯉꯥꯏꯗꯨꯁꯨ ꯂꯩ ꯕꯅꯦꯕꯀꯣ ꯆꯤꯡ ꯀꯥꯕꯗꯨꯅꯕꯨꯗꯤ ꯍꯦꯟꯅ ꯏꯁꯥꯗꯕꯨꯗꯤ ꯑ ꯍꯨꯃꯥꯡ ꯇꯥꯕ ꯈꯣꯠꯄ ꯄꯗꯤ ꯍꯦꯟꯕꯗꯤ ꯍꯦꯟ ꯍꯦꯜꯂꯒꯁꯨ ꯅꯣꯡ ꯐꯥꯗꯣꯛꯁꯨ ꯍꯞꯇꯥ ꯑꯃꯗ ꯅꯣꯡꯃꯗꯤ ꯑꯗꯨꯝ ꯃꯈꯥꯗ ꯄ꯭ꯂꯦꯟꯒꯨꯝꯕꯗ ꯆꯠꯂꯁꯨ ꯌꯥꯏꯗꯅꯀꯣ ꯀꯣꯂꯦꯖꯀꯨꯝꯕꯒꯨꯝꯕ ꯀꯝꯄꯥꯎꯟ ꯆꯥꯎꯕ ꯃꯐꯝꯒꯨꯝꯕꯗꯤ ꯂꯩꯇꯕ꯭ꯔꯣ ꯀꯃꯥꯏꯅ ꯇꯧꯒꯦ
ꯀꯣꯂꯦꯁ ꯂꯩꯌꯦ ꯀꯣꯂꯦꯖꯇꯤꯀꯣ ꯌꯥꯝ ꯆꯥꯎꯅ ꯂꯩꯌꯦꯕꯀꯣ ꯃꯣꯏꯒꯤ ꯍꯣꯁꯄꯤꯇꯥꯜ ꯍꯥꯏꯗꯤ ꯂꯥꯏꯔꯤꯛ ꯇꯝꯕꯝꯗꯤ ꯃꯣꯢ ꯅꯔꯁꯤꯡꯒꯤ ꯀꯩꯀꯩꯁꯨ ꯇꯝꯚꯝ ꯃꯌꯥꯝ ꯂꯩꯌꯦꯕꯀꯣ ꯑꯗꯨꯗꯒꯤ ꯑꯗꯨꯝ ꯍꯣꯏ ꯆꯠꯐꯝ ꯂꯩꯌꯦ ꯑꯗꯨꯝ ꯑꯥ ꯌꯥꯝ ꯆꯥꯎꯋꯦꯕ ꯃꯣꯏꯗꯨꯇꯪ ꯆꯠꯄꯗ ꯑꯗꯨꯝ ꯊꯨꯡꯅꯕ ꯆꯠꯄꯗ ꯑꯗꯨꯝ ꯑꯗꯨꯝ ꯀꯩꯅꯣ ꯇꯧꯒꯗꯕꯗꯣ ꯍꯥꯏꯗꯤ ꯑꯣꯛꯀꯗꯕꯗꯣ ꯑꯗꯨꯃꯥꯏꯅ ꯑꯣꯏꯔꯦ
ꯑꯣ ꯍꯣꯏ ꯑꯗꯨꯢꯗꯤ ꯑꯗꯨꯝ ꯌꯥꯏꯌꯦ ꯍꯥꯏꯕꯗꯤ ꯏꯊꯟꯗ ꯆꯠꯄꯁꯨ ꯑꯗꯨꯝ ꯇꯟꯗꯕ ꯌꯥꯝꯅ ꯊꯧꯅꯥ ꯐ ꯐꯕ ꯑꯃ ꯑꯣꯏꯕꯅꯤꯅ ꯑꯗꯨꯝ ꯍꯥꯏꯕꯗꯤ ꯃꯐꯝꯁꯨ ꯂꯩꯔꯕꯅꯤꯅ ꯑꯗꯨꯝ ꯆꯠꯀꯦ ꯍꯥꯏꯔꯗꯤ ꯌꯥꯏ ꯑꯩꯒꯤ ꯑꯣꯏꯅꯕꯨꯗꯤ ꯑꯩꯁꯨ ꯍꯥꯟꯅꯗꯤ ꯏꯊꯟꯇ ꯑꯗꯨꯝ ꯆꯠꯄꯁꯦ ꯍꯧꯗꯤ ꯍꯧꯔꯝꯃꯦꯕꯀꯣ ꯑꯗꯨꯝ ꯃꯔꯛ ꯃꯔꯛꯇ ꯑꯗꯨꯝ ꯏꯃꯥꯟꯅꯕ ꯑꯇꯩꯁꯨ ꯌꯥꯎꯋꯦ ꯈꯣꯠꯀꯦ ꯁꯨꯝ ꯍꯥꯏꯔꯛꯄꯗ ꯑꯗꯨꯝ ꯑꯃꯨꯛ ꯍꯥꯏꯗꯤ ꯅꯣꯡ ꯅꯤꯅꯤ ꯑꯃꯨꯛ ꯆꯠꯃꯤꯟꯅꯔꯝꯕ ꯁꯨꯃꯥꯏꯅ ꯁꯨꯝ ꯇꯧꯔꯀꯥꯟꯗ ꯉꯁꯥꯏꯒꯤ ꯃꯤꯒ ꯆꯠꯃꯤꯟꯅꯕꯒꯤ ꯁꯨ ꯑꯗꯨꯝ ꯅꯨꯡꯉꯥꯏꯕ ꯇꯣꯡꯉꯥꯜꯂꯤꯗꯅꯀꯣ ꯑꯗꯣ ꯑꯗꯨꯃꯥꯏꯅ ꯁꯨꯝ ꯇꯧꯒꯔꯕꯅꯤꯅ ꯃꯤꯖꯦ ꯈꯪꯗꯦ ꯊꯕꯛ ꯑꯃ ꯇꯧꯕꯗ ꯏꯃꯥꯟꯅꯕ ꯑꯃꯁꯨꯡ ꯌꯥꯎꯔꯒꯗꯤ ꯃꯤ ꯌꯥꯝ ꯌꯥꯎꯕ ꯅꯠꯇ꯭ꯔꯒꯁꯨ ꯈꯤꯇꯪ ꯂꯥꯏ ꯅꯨꯡꯉꯥꯏꯕ ꯍꯥꯏꯒꯗ꯭ꯔꯥ ꯈꯪꯗꯦ ꯑꯗꯨꯝ ꯋꯥꯔꯤ ꯋꯥꯇꯥꯏꯗ ꯇꯧꯔꯒꯁꯨ ꯏꯊꯟꯗ ꯆꯠꯄꯗꯒꯤꯗꯤ ꯈꯤꯇꯪ ꯅꯨꯡꯉꯥꯏꯕꯗꯣ ꯑꯗꯨꯅ ꯁꯨꯝ ꯇꯧꯒꯤꯕꯗꯣ ꯑꯗꯨꯒꯤ ꯃꯍꯥꯎꯁꯦ ꯑꯗꯨꯃꯥꯏꯅ ꯑꯃꯨꯛ ꯈꯪꯒ꯭ꯔꯝꯅꯤꯅꯅꯦ ꯑꯗꯨꯃꯥꯏꯅ ꯃꯣꯏꯅ ꯇꯣꯛꯑꯅꯤ ꯆꯠꯂꯔꯣꯏꯒ ꯍꯥꯏꯔ ꯀꯥꯟꯁꯤꯗ ꯃꯈꯥ ꯇꯥꯅ ꯏꯊꯟꯇ ꯆꯠꯍꯧꯒꯦ ꯇꯧꯕ ꯀꯥꯟꯁꯤꯗ ꯈꯤꯇꯪ ꯑꯃꯨꯛ ꯅꯨꯡ ꯅꯤꯗꯤ ꯑꯃꯨꯛ ꯏꯁꯥꯁꯦ ꯀꯩ ꯍꯥꯏꯅꯤ ꯌꯥꯝꯅ ꯇꯟꯕꯒꯗꯧꯅ ꯇꯧꯕꯗꯣꯀꯣ ꯆꯠꯂꯒꯁꯨ ꯑꯗꯨꯃꯥꯏꯅ ꯇꯧꯋꯦꯕ ꯀꯣ ꯑꯗꯨꯅ ꯑꯗꯨꯃꯥꯏꯅ ꯇꯧꯕꯗꯒꯤ ꯁꯨꯝ ꯇꯟꯗꯒꯤꯗꯅ ꯑꯩꯁꯦ ꯐꯅ ꯀꯨꯏꯅ ꯂꯦꯞꯄꯨꯔꯦꯕꯀꯣ ꯑꯗꯒꯤ ꯍꯟꯗꯛ ꯅꯧꯅ ꯑꯃꯨꯛ ꯁꯨꯝ ꯏꯃꯥꯟꯅꯕ ꯑꯃ ꯑꯗꯨꯝ ꯆꯠꯄ ꯈꯣꯠꯄ ꯄꯥꯝꯕ ꯑꯃꯃꯨꯛ ꯊꯦꯡꯅ ꯑꯗꯨꯗꯒꯤ ꯃꯥꯁꯨ ꯆꯠꯁꯤ ꯈꯣꯠꯁꯤꯅ ꯑꯗꯨꯃꯥꯏꯅ ꯇꯧꯔꯒ ꯆꯠꯄ ꯑꯃꯨꯛ ꯍꯧꯕꯅꯦꯕꯀꯣ ꯑꯗꯨ ꯈꯪꯗꯦ ꯃꯥꯁꯨ ꯆꯠ ꯂꯅꯤꯅ ꯍꯥꯏꯕꯅꯦ ꯑꯗꯣ ꯃꯥ ꯑꯃꯨꯛ ꯆꯠꯈ꯭ꯔꯒꯗꯤ ꯑꯩꯁꯦ ꯅꯣꯡ ꯅꯤꯗꯤ ꯑꯗꯨꯝ ꯇꯜꯍꯧꯗꯧꯗꯤ ꯃꯥꯜꯂꯤ ꯢꯊꯟꯗ ꯁꯨꯝ ꯆꯠꯄꯁꯤꯀꯣ ꯑꯗꯣ ꯍꯣꯏ ꯑꯗꯨꯝ ꯆꯠꯄꯁꯦ ꯄꯥꯝꯕꯅꯤꯅ ꯇꯟꯕꯗꯨ ꯅꯝꯊꯨꯔꯒꯕꯨꯗꯤ ꯆꯠꯅꯕ ꯍꯣꯠꯅꯗꯣꯏꯅꯦ ꯉꯝꯒꯤꯕꯗꯁꯨ ꯑꯗꯨꯝ ꯌꯥꯝꯕꯨꯗꯤ ꯌꯥꯝꯕꯀꯣ ꯑꯗꯣ ꯈꯪꯗꯦ ꯌꯦꯡꯉꯥꯒꯦ ꯃꯇꯝꯗ ꯂꯥꯛꯑꯀꯥꯟꯗ ꯍꯧꯖꯤꯛ ꯍꯧꯖꯤꯛꯀꯤ ꯑꯣꯏꯅꯗꯤ ꯏꯊꯟꯗꯒ ꯆꯠꯊꯣꯛꯇꯧꯁꯦ ꯌꯥꯝꯅ ꯇꯟꯗꯧꯕ ꯑꯃꯒꯤ ꯇꯥꯏꯞ ꯇ ꯑꯗꯨꯃꯥꯥꯏꯅ ꯈꯜꯂꯦꯕꯀꯣ ꯋꯥꯈꯟꯗꯗꯤ ꯑꯗꯣ ꯅꯪꯗꯤ ꯑꯥꯗ ꯁꯨꯝ ꯍꯥꯏꯕꯗꯤ ꯅꯊꯟꯗ ꯆꯠꯄꯕꯨꯗꯤ ꯉꯝꯃꯦ ꯍꯥꯏꯔꯁꯨ ꯑꯇꯣꯞꯄ ꯃꯤ ꯁꯨꯝ ꯆꯠꯃꯤꯟꯅꯅꯕꯒꯨꯝꯕꯗꯤ ꯂꯩꯔꯣꯏꯗꯕ꯭ꯔꯥ ꯅꯠꯇ꯭ꯔꯒ ꯀꯃꯥꯏꯅ ꯇꯧꯕꯅꯣ
ꯂꯩꯌꯦ ꯑꯗꯨꯕꯨꯗꯤ ꯏꯃꯥꯟꯅꯕ ꯑꯗꯨꯝ ꯂꯩꯌꯦꯕꯀꯣ ꯑꯗꯒꯤ ꯑꯩꯈꯣꯏꯒꯤ ꯑꯉꯥꯡ ꯑꯩꯈꯣꯏ ꯃꯈꯥꯒꯤ ꯑꯉꯥꯡ ꯈꯩꯁꯨ ꯂꯩꯌꯦ ꯑꯗꯨꯝ ꯃꯣꯏ ꯂꯩꯇꯕ ꯖꯒꯥꯗ ꯑꯗꯨꯝ ꯅꯛꯅꯗꯣꯏꯅꯦꯕꯀꯣ ꯑꯩꯈꯣꯏꯗꯨꯒ
ꯑꯗꯨꯅ ꯑꯗꯨꯝ ꯅꯣꯡ ꯐꯥꯗꯣꯛ ꯍꯧꯔꯒ ꯆꯠꯂꯨꯕꯗ ꯑꯗꯨꯝ ꯌꯥꯏ ꯅꯨꯡꯇꯤꯒꯤꯁꯨ ꯀꯩꯁꯨ ꯃꯣꯏꯁꯨ ꯍꯥꯏꯗꯤ ꯊꯕꯛ ꯏꯪꯈꯥꯡ ꯂꯩꯅꯕꯅꯤꯅ ꯂꯩ ꯊꯕꯛ ꯑꯗꯒꯤ ꯃꯣꯏꯒꯤ ꯇꯧꯐꯝ ꯊꯣꯛꯄ ꯀꯩ ꯀꯩ ꯈꯔ ꯇꯧꯕꯅꯤꯅ ꯑꯗꯨꯝ ꯀꯩꯁꯨ ꯍꯪꯉꯨꯝꯕꯗꯣ ꯅꯨꯡꯇꯤꯒꯤ ꯍꯪꯕꯁꯨ ꯇꯜꯂꯦꯕ ꯃꯣꯏꯅꯁꯨ ꯊꯋꯥꯏ ꯌꯥꯎꯅ ꯑꯦ ꯅꯨꯡꯇꯤꯒꯤ ꯆꯠ ꯑꯩꯈꯣꯏꯁꯦ ꯍꯥꯏꯔꯗꯤ ꯍꯥꯏꯔꯛꯄ ꯃꯣꯏ ꯑꯗꯣ ꯑꯉꯥꯡꯈꯩꯁꯦ ꯁꯝ ꯈꯪꯗꯦ ꯌꯥꯍꯧ ꯊꯦꯡꯕꯒꯨꯝꯕ ꯀꯩꯒꯨꯝꯕ ꯇꯧꯕꯅꯤꯅ ꯑꯗꯨꯝ ꯍꯜ ꯍꯪꯉꯨꯗꯕꯁꯨ ꯇꯟꯕꯀꯣ ꯑꯗꯨ ꯌꯦꯡꯉꯒꯦ ꯃꯣꯏꯅ ꯑꯗꯨꯝ ꯆꯠꯁꯦ ꯍꯥꯏꯔꯗꯤ ꯃꯣꯏꯅ ꯁꯨꯝ ꯆꯠꯃꯤꯟꯅꯕ ꯀꯩꯁꯨ ꯀꯥꯏꯗꯦꯕꯀꯣ ꯑꯗꯨ ꯗꯣ ꯇꯟꯗ꯭ꯔꯗꯤ ꯑꯩꯈꯣꯏꯅꯎꯄꯥ ꯑꯃꯁꯨ ꯃꯥꯗ ꯋꯥꯛꯀꯤꯡ ꯆꯠꯄ ꯈꯣꯠꯄ ꯇꯧꯕ ꯄꯥꯝꯕꯅꯦꯕ ꯑꯗꯨ ꯃꯥꯒ ꯆꯠꯃꯤꯟꯅꯒꯦꯁꯨ ꯑꯩ ꯅꯪꯉꯣꯟꯗ ꯑꯗꯨꯝ ꯐꯣꯟ ꯅꯝꯕꯔ ꯀꯩꯀꯩꯗꯣ ꯄꯤꯔꯝꯃꯒꯀꯣ ꯑꯗꯨꯃꯥꯏꯅ ꯆꯠꯃꯤꯟꯅꯔꯁꯨ ꯌꯥꯔꯅꯤ ꯅꯪ ꯑꯗꯨꯝ ꯍꯥꯏꯕꯗ ꯌꯥꯔꯛꯀꯅꯦꯕꯀꯣ ꯅꯣꯏ ꯑꯅꯤ ꯁꯨ ꯇꯥꯔꯒꯗꯤ ꯑꯗꯣ ꯅꯣꯏꯒꯤ ꯑꯩꯒꯤ ꯏꯃꯨꯡꯒꯤ ꯄꯨꯂꯞꯂꯞꯠꯄꯣꯠꯄ ꯇꯧꯔꯝꯕꯗꯣ ꯑꯗꯨ ꯆꯠꯈꯤꯗ꯭ꯔꯕ ꯀꯃꯥꯏꯅ ꯇꯧꯒꯦ ꯍꯥꯟꯅꯗꯤ ꯑꯗꯨꯝ ꯎꯏꯌꯦꯕꯀꯣꯒꯤ ꯃꯤ ꯄꯨꯂꯞ ꯄꯨꯞ ꯆꯠꯄꯗꯣ ꯆꯠꯇ꯭ꯔꯀꯣ
ꯑꯗꯨꯗ ꯁꯨꯃꯥꯏꯅ ꯇꯧꯕꯅꯦ ꯍꯥꯏꯕꯗꯤ ꯑꯩꯈꯣꯏꯒꯤ ꯏꯌꯥꯝꯕ ꯑꯃꯁꯨ ꯀꯩꯅꯣ ꯇꯧꯕ ꯃꯥꯁꯦ ꯍꯥꯏꯗꯤ ꯃꯥꯁꯨ ꯂꯥꯏꯔꯤꯛ ꯃꯈꯥ ꯇꯝꯗꯕꯒꯤꯁꯤꯗ ꯌꯨꯝꯗ ꯂꯩꯇꯔꯦꯕ ꯣ ꯑꯗꯒꯤ ꯑꯩꯈꯣꯏꯒꯤ ꯀꯀꯥ ꯑꯃꯗꯨꯁꯨ ꯃꯥꯁꯨ ꯑꯣꯄꯔꯦꯁꯟ ꯇꯧꯔ ꯍꯥꯏ ꯇꯔꯦ ꯈꯤꯇꯪ ꯆꯥꯎꯅ ꯇꯧꯋꯤ ꯃꯥꯁꯨ ꯑꯗꯨꯗꯒꯤ ꯌꯥꯝ ꯀꯟꯅ ꯆꯠꯄ ꯈꯣꯠꯄꯁꯦ ꯇꯧꯕꯤꯗꯕ ꯍꯥꯏꯇꯥꯥꯔꯦ ꯑꯗꯒꯤ ꯑꯩꯈꯣꯏ ꯏꯅꯥꯎꯄꯥ ꯑꯃꯁꯨ ꯑꯦꯛꯖꯥꯝꯒꯤ ꯀꯟꯅ ꯅꯛꯁꯤꯜꯂꯛꯑꯦꯅ ꯃꯥꯁꯦ ꯂꯥꯏꯔꯤꯛ ꯂ ꯑꯣꯏꯅ ꯇꯧꯔꯅꯤ ꯈꯣꯠꯂꯅꯤꯅ ꯍꯥꯏꯕꯒꯤ ꯋꯀꯤꯡꯒꯨꯝꯕ ꯆꯠꯄꯒꯤ ꯃꯇꯝꯁꯦ ꯀꯌꯥ ꯀꯥꯏꯊꯣꯛꯈꯤꯗ꯭ꯔꯕ ꯑꯗꯒꯤ ꯑꯩ ꯨ ꯁꯨꯝ ꯑꯦꯛꯖꯥꯝ ꯂꯩꯕꯗꯨꯒꯤ ꯑꯃꯨꯛ ꯀꯌꯥ ꯀꯥꯏꯊꯣꯛꯎꯗ꯭ꯔꯦꯗꯅꯀꯣ ꯑꯗꯨꯃꯥꯏꯅ ꯇꯧꯗꯅ ꯇꯥꯏꯃꯤꯡꯁꯦ ꯑꯃꯗ ꯄꯨꯂꯞ ꯆꯥꯅ ꯈꯤꯕ ꯑꯩꯈꯣꯏ ꯉꯥꯁꯤꯗ ꯌꯥꯝ ꯇꯣꯏꯅ ꯆꯠꯂꯝꯃꯤꯁꯦꯀꯣ ꯑꯗꯣ ꯑꯗꯨꯃꯥꯏꯅ ꯆꯠꯄ ꯁꯤꯗ ꯍꯥꯏꯗꯤ ꯈꯤꯇꯪ ꯈꯤꯇꯪ ꯁꯨꯝ ꯂꯣꯏꯅ ꯃꯥꯏ ꯃꯥꯏ ꯇꯧꯅꯈꯤꯕ ꯇꯥꯏꯃꯤꯡ ꯑꯣꯏꯕ ꯍꯥꯏꯇꯥꯔꯦ ꯑꯗꯨꯗꯒꯤ ꯁꯨꯝ ꯂꯦꯞꯈꯤꯕꯗꯨꯅ ꯑꯃꯨꯛ ꯍꯦꯛ ꯄꯨꯟꯁꯤꯟꯕꯁꯦ ꯑꯗꯨꯝ ꯐꯔꯛ ꯇꯥꯕꯗꯣ ꯍꯧꯖꯤꯛꯐꯥꯎꯉꯩ ꯑꯗꯨꯃꯥꯏꯅ ꯁꯨꯝ ꯇꯧꯈꯤꯕꯩ ꯆꯠꯇꯕꯅꯦꯕꯀꯣ ꯑꯗꯨꯅ ꯅꯅꯥꯎ ꯅꯨꯄꯥꯗꯣ ꯍꯣꯏ ꯍꯧꯕꯕꯨꯗꯤ ꯌꯥꯏꯌꯦ ꯅꯝꯕꯔꯁꯨ ꯂꯩꯅꯕꯅꯦ ꯑꯩꯒ ꯂꯩꯅꯕꯕꯨꯗꯤ ꯑꯗꯨ ꯑꯣꯏꯔꯒꯁꯨ ꯈꯪꯗꯦ ꯁꯨꯝ ꯍꯥꯏꯕꯗꯤ ꯌꯥꯝ ꯀꯟꯅ ꯀꯩꯅꯣ ꯇꯧꯕꯗꯤ ꯅꯠꯇꯕꯅꯤꯅ ꯑꯗꯨꯝ ꯑꯃꯨꯛ ꯈꯤꯇꯪ ꯑꯉꯥꯡꯗ ꯍꯦꯛ ꯀꯩꯅꯣ ꯇꯧꯕꯗꯨꯁꯨ ꯅꯣꯏ ꯑꯃ ꯌꯥꯎꯔꯒꯗꯤ ꯑꯃꯨꯛ ꯈꯤꯇꯪ ꯐꯕꯀꯣ ꯀꯩꯁꯨ ꯀꯩꯅꯣ ꯇꯧꯏ ꯈꯣꯠꯂꯤ ꯍꯥꯏꯕꯒꯤꯗꯤ ꯅꯠꯇꯕ ꯑꯗꯨ ꯑꯣꯏꯔꯒꯁꯨ ꯉꯁꯥꯏꯒꯤ ꯑꯩꯅ ꯀꯩꯒꯨꯝꯝꯇꯕꯨ ꯅꯣꯡ ꯐꯗꯛꯇꯕꯨ ꯊꯦꯡꯉꯁꯨ ꯑꯗꯗꯒꯤ ꯒꯥꯔꯤꯒꯤ ꯈꯥꯝꯗꯣꯛ ꯈꯥ ꯁꯤꯡꯒꯤꯗꯕꯨ ꯍꯥꯏꯅꯔꯛꯑꯁꯨ ꯈꯤꯇꯪ ꯑꯃꯨꯛ ꯅꯨꯡꯉꯥꯏꯇꯕꯩꯇꯞꯇ ꯇꯧꯕꯗꯨꯀꯣ ꯁꯨꯝ ꯑꯉꯥꯡꯅꯤꯅ ꯑꯇꯣꯞꯄ ꯃꯇꯝꯗꯁꯨ ꯀꯌꯥ ꯀꯟꯅ ꯄꯨꯟꯕꯗꯤ ꯅꯠꯇꯕꯅꯤꯅꯀꯣ ꯑꯃꯥꯡꯕꯨꯗꯤ ꯆꯠꯄꯕꯨꯗꯤ ꯌꯥꯝ ꯄꯥꯝꯕꯗꯤ ꯄꯥꯝꯕꯅꯤ ꯀꯣ ꯍꯣꯏ ꯑꯗꯨ ꯌꯦꯡꯉꯒꯦ ꯍꯥꯏꯕꯗꯤ ꯏꯊꯟꯗ ꯑꯣꯏꯅ ꯆꯠꯄꯅ ꯍꯦꯟꯅ ꯑꯣ ꯍꯣ ꯍꯣ ꯐꯔꯦ ꯐꯔꯦ